ꯍꯂꯣ ꯇꯥꯏ ꯇꯥꯏ ꯇꯨꯃ ꯕꯥ
ꯇꯨꯝꯗ꯭ꯔꯤ ꯐꯃꯨꯡꯗꯕꯨꯗꯤ ꯂꯩꯔꯦ ꯇꯨꯝꯗꯤ ꯇꯨꯝꯗ꯭ꯔꯤ
ꯑꯣ ꯑꯩꯅ ꯇꯨꯝꯃꯝ ꯃꯟꯗ꯭ꯔꯥꯅ ꯈꯜꯂꯣ ꯐꯣꯟꯗꯤ ꯇꯧꯔꯛꯄꯅꯦ ꯑꯣ ꯑꯩꯁꯨ ꯆꯪꯉꯦ ꯆꯪꯕꯗꯤ ꯀꯩꯅꯣ ꯇꯧꯔꯦ ꯑꯗꯨꯗ ꯁꯨꯝ ꯁꯥꯃꯟꯗꯅ
ꯉꯟꯅ ꯁꯨꯝ ꯇꯨꯝꯗꯕꯅꯤꯅꯅꯦ ꯎꯝ ꯁꯨꯝ ꯊꯦꯡꯅ ꯇꯨꯝꯈꯤꯕꯒꯤ ꯒꯤ ꯍꯩꯅꯕꯤꯗꯣ ꯑꯗꯨ ꯂꯩꯌꯦꯕꯀꯣ ꯑꯗꯨꯅ ꯍꯧꯖꯤꯛ ꯇꯤꯉꯜꯂꯤ ꯑꯌꯥꯝꯕ ꯃꯇꯝꯗ ꯑꯗꯨꯝ ꯕꯥꯔꯣ ꯇꯥꯔꯦꯗ ꯇꯨꯝꯕꯗ ꯑꯗꯨꯗꯨꯅ ꯉꯁꯤꯗꯤ ꯈꯔ ꯊꯕꯛꯁꯨ ꯉꯟꯅ ꯂꯣꯏꯁꯤꯟꯕꯅꯤꯅ ꯉꯥꯏꯍꯥꯛ ꯂꯩꯕ ꯌꯥꯔꯤꯅ ꯑꯩ ꯐꯝ ꯊꯥꯗ꯭ꯔꯤꯗ ꯐꯝꯗ ꯁꯨꯝ ꯐꯝꯃꯒ ꯐꯣꯟ ꯌꯦꯡꯉꯝꯕꯅꯦ ꯑꯩꯁꯨ ꯌꯨꯇ꯭ꯌꯨꯨꯞ
ꯊꯦꯡꯅ ꯇꯨꯝꯕ ꯎꯝ ꯊꯦꯡꯅ ꯇꯨꯝꯕ ꯌꯥꯎꯏꯤ ꯉꯟꯅ ꯇꯨꯝꯕ ꯌꯥꯎꯏ ꯉꯟꯅ ꯍꯦꯛꯇꯨꯞ ꯊꯣꯛꯅ ꯌꯥꯝ ꯐꯔꯛ ꯇꯥꯅ ꯄꯨꯡ ꯕꯥꯔꯣꯒ ꯈꯔ ꯍꯦꯜꯂꯛꯄꯗ ꯃꯤꯀꯑꯞ ꯊꯣꯛꯂꯛꯄ ꯇꯧꯗꯣꯏꯁꯦ ꯁꯨꯃꯥꯏꯅ ꯇꯧꯋꯤ ꯑꯗꯨꯒꯗꯤ ꯌꯥꯗꯦ ꯌꯥꯗ ꯅꯠꯇ꯭ꯔꯒꯅꯅꯦ ꯒꯦꯝ ꯁꯥꯟꯅꯔꯒ ꯅꯠꯇ꯭ꯔꯒꯅ ꯌꯨꯇꯨꯨꯞꯇ ꯋꯥꯔꯤꯒꯨꯝꯕ ꯈꯔ ꯇꯥꯔꯒꯅꯦ ꯇꯨꯝꯊꯕ ꯉꯥꯏꯗꯣꯏꯕ ꯑꯗꯨꯒ ꯁꯨꯝ ꯇꯨꯝ ꯃꯇꯦꯡ ꯑꯃ ꯇꯨꯝꯃꯨꯔꯒ ꯁ ꯇꯨꯝ ꯇꯨꯝꯗꯅ ꯅꯣꯡꯉꯥꯟꯕꯁꯨ ꯌꯥꯝ ꯌꯥꯎꯋꯦ ꯍꯥꯏꯕ
ꯅꯪꯅ ꯋꯥ ꯉꯥꯡꯕꯗꯣ ꯈꯔ ꯈꯔ ꯇꯞꯅ ꯇꯞꯅ ꯉꯥꯡꯉꯛꯑꯣ ꯌꯥꯝ ꯊꯨꯝꯍꯟꯗꯅ ꯇꯥꯐꯝ ꯈꯪꯗꯦ ꯍꯥꯏꯕ
ꯑꯣ ꯃꯄꯥꯥꯟ ꯂꯝꯒꯤ ꯑꯩꯈꯣꯏꯒꯤ ꯃꯌꯥꯡꯒꯤ ꯗꯔ ꯉꯥꯝꯕ ꯑꯗꯨꯃꯥꯏꯅ ꯇꯧꯔꯤꯔꯔꯕ
ꯔ ꯑꯗꯨꯃꯥꯏꯅ ꯍꯥꯏꯇꯥꯔꯦ ꯃꯤ ꯃꯣꯏꯒꯤꯗꯤ ꯑꯗꯨꯝ ꯃꯣꯏꯒꯤꯗꯤ ꯍꯩꯅꯕꯤꯅꯤꯗꯅ ꯃꯁꯥꯒꯤ ꯑꯩꯈꯣꯏꯒꯤꯅ ꯑꯃꯨꯛ ꯇꯞꯇꯞꯅ ꯉꯥꯡꯅꯩꯗꯅ
ꯃꯥꯅꯦ ꯁꯨꯃꯥꯏꯅ ꯍꯥꯏꯔꯛꯑꯣ ꯁꯤꯅꯤꯕꯅ ꯍꯥꯏꯗꯣꯏ ꯈꯪꯉꯦꯕ ꯃꯊꯥꯏ ꯊꯥꯏꯅ ꯍꯅꯨꯕꯤ ꯑꯃ ꯂꯩꯔꯝꯃꯤ ꯑꯗꯨꯕꯨ ꯈꯨꯡꯒꯪ ꯑꯗꯨꯗ ꯑꯩꯕꯨ ꯅ ꯑꯣꯟꯗꯣꯔꯦ
ꯃꯈꯥ ꯇꯥꯔꯛꯑꯣ
ꯍꯅꯨꯕꯤ ꯑꯗꯣ ꯀꯅꯥ ꯂꯩꯇꯦ ꯃꯥꯒꯤꯗꯃꯛ
ꯇꯔꯦꯡꯆꯥꯛ ꯇꯨꯅ ꯃꯩꯊꯥꯞꯅꯏꯔꯝꯃꯤ ꯅꯣꯡꯃꯗꯤ ꯍꯨꯔꯥꯟꯕ ꯑꯗꯨ ꯂꯥꯛꯑꯒ ꯍꯟꯅꯨꯕꯤꯒꯤ ꯃꯄꯣꯠ ꯃꯔꯟ ꯍꯨꯒꯦꯅ ꯈꯜꯂꯝꯃꯤ ꯍꯟꯅꯨꯕꯤ ꯑꯗꯨꯅ ꯍꯨꯔꯥꯟꯕ ꯑꯗꯨ ꯆꯪꯂꯦ ꯈꯪꯂꯗꯨꯅ ꯃꯍꯥꯛꯀꯤ ꯇꯔꯦꯡ ꯂ ꯆꯥꯛꯏꯕ ꯄꯣꯠꯊꯣꯟ ꯑꯗꯨꯒꯤ ꯒꯤ ꯃꯔꯨꯝꯗ ꯍꯨꯔꯥꯟꯕ ꯑꯗꯨ ꯂꯩꯔꯦ ꯈꯪꯕꯗꯒꯤ ꯄꯣꯊꯣꯟ ꯑꯗꯨꯒ ꯍꯟꯅꯨꯄꯤꯗꯨꯒ ꯋꯥꯔꯤ ꯁꯥꯟꯅꯩ ꯍꯥꯏꯕꯒꯤ ꯅꯃꯥꯗ ꯍꯟꯅ ꯅꯨꯄꯤ ꯑꯗꯨꯅ ꯂꯧꯁꯤꯡ ꯁꯤꯖꯤꯟꯅꯔꯛꯑꯝꯃꯤ ꯊꯣꯡꯕ ꯑꯗꯨꯗ ꯏꯇꯥ ꯊꯥꯎꯃꯩ ꯏꯇꯥ ꯊꯥꯎꯃꯩ ꯍꯥꯏꯔꯝꯃꯤ ꯋꯥꯔꯤꯒ ꯀꯥ ꯑꯣꯏꯔꯦꯗ ꯈꯪꯊ
ꯀꯥꯟꯗ
ꯀꯥꯎ ꯍꯣꯔꯦ ꯊꯥꯏꯅꯩ ꯐꯨꯡꯒꯥ ꯋꯥꯔꯤꯁꯦ ꯅꯨꯡꯉꯥꯏ ꯅꯨꯡꯉꯥꯏꯕ ꯌꯥꯝ ꯂꯩꯔꯝꯕꯅꯦ ꯑꯩꯈꯣꯏ ꯏꯕꯣꯏꯒꯤ ꯃꯇꯝꯗꯒꯗꯤ ꯑꯁ ꯕꯨꯠꯀꯤꯕꯨ ꯂꯤꯕꯋꯣ ꯑꯗꯒꯤ ꯑꯀꯤꯕꯒꯤꯕꯨ ꯂꯤꯕꯋꯣ ꯌꯥꯝ ꯅꯨꯡꯉꯥꯏꯔꯝꯕꯅ ꯍꯧꯖꯤꯛꯇꯤ ꯇ
ꯐꯨꯡꯒꯥ ꯋꯥꯔꯤꯁꯦ ꯅꯨꯡꯉꯥꯏꯈ꯭ꯔ ꯄꯣꯠꯅꯤꯅꯦ ꯑꯗꯨꯒ ꯅꯨꯡꯉꯥꯏꯕꯗ ꯅꯨꯡꯉꯥꯏꯕ ꯈꯛꯇꯒꯤ ꯋꯥ ꯅꯠꯇꯅꯅꯦ ꯑꯩꯈꯣꯏꯒꯤ ꯄꯨꯣꯛꯅꯤꯡ ꯂꯧꯁꯤꯡ ꯌꯥꯝꯅ ꯑꯣꯏꯕ ꯄꯣꯠ ꯑꯃꯈꯛ ꯑꯣꯏꯕꯗꯣ ꯑꯗꯨꯁꯨ ꯁꯨ ꯑꯣꯏꯌꯦꯕ ꯑꯗꯨꯅꯅꯦ ꯑꯍꯟ ꯃꯅꯥꯛꯅꯛ ꯁꯤꯡ ꯑꯉꯥꯡꯁꯤꯡꯗꯤ ꯉꯁꯥꯏꯒꯤ ꯀꯩꯅꯤ ꯑꯩꯈꯣꯏꯒꯤ ꯊꯥꯏꯅꯒꯤ ꯄꯥꯎꯔꯧꯒꯨꯝꯕ ꯀꯩꯒꯨꯝꯕꯁꯦ ꯌꯥꯝ ꯍꯩ ꯈꯪꯉꯦꯅ ꯍꯥꯏꯔꯤꯗꯣ ꯉꯁꯥꯏꯒꯤ ꯃꯣꯏꯅ ꯑꯗꯨꯝ ꯇꯥꯛꯄꯤꯕꯗꯣ ꯑꯍꯜꯁꯤꯡꯗꯨꯅ
ꯑꯗꯨꯒ ꯈꯪꯗ꯭ꯔꯕꯅ ꯌꯥꯝ ꯈꯪꯗ꯭ꯔꯒꯅ ꯌꯥꯝ ꯈꯪꯗꯦ ꯌꯥꯝ ꯈꯪꯗꯕ ꯑꯗꯒꯤ ꯀꯌꯥꯝ ꯈꯪꯉꯒꯅ ꯄꯦꯅꯥꯃꯨꯛ ꯂꯥꯏ ꯑꯗꯒꯤ ꯑꯁꯦꯝ ꯑꯗꯒꯤ ꯂꯥꯏꯔꯨꯅꯤ ꯀꯩ ꯍꯥꯏꯔ ꯗꯣ ꯂꯥꯏꯔꯁꯨ ꯌꯥꯝ ꯂꯨꯍꯟꯕꯗꯨꯗꯤ ꯂꯨꯔꯒꯁꯨ ꯌꯥꯝ ꯂꯥꯏꯕ ꯑꯗꯨꯅ ꯂꯥꯏ ꯨ ꯀꯥꯏꯔꯝꯃꯤꯁꯦ
ꯄꯅꯤ ꯊꯥꯏꯅꯒꯤ ꯑꯍꯜ ꯂꯃꯟꯁꯤꯡꯁꯤꯁꯨ ꯀꯣꯛ ꯌꯥꯝ ꯂꯩꯈ꯭ꯔꯦ ꯄꯣꯠ ꯑꯅꯗ ꯎꯝ ꯑꯍꯟ ꯃꯊꯤꯅ ꯆꯥꯐꯨ ꯃꯦꯜꯂꯤꯒ ꯍꯥꯏꯁ ꯅꯨꯡꯊꯤꯅ ꯁꯨꯝꯒꯨꯞꯖꯥꯅꯤ ꯍꯥꯏꯕꯗꯤ ꯃꯣꯏꯅ ꯃꯣꯏꯅ ꯂꯥꯛ ꯀꯗꯕ ꯊꯣꯛꯂꯛꯀꯗꯧꯕ ꯊꯧꯗꯣꯛ ꯋꯥꯊꯣꯛꯄꯗ ꯈꯪꯉꯒ ꯃꯣꯏꯅ ꯏꯔꯝꯃꯤꯕ ꯈꯣꯠꯂꯝꯃꯤꯕ ꯃꯌꯥꯝꯁꯤꯕꯨ ꯑꯣꯏꯕ ꯑꯗꯨꯗꯨꯅ ꯃꯣꯏꯁꯦ ꯌꯥꯝ ꯌꯥꯝ ꯈꯪꯕ ꯍꯩꯕ ꯑꯣꯏꯕ ꯖꯥꯠꯗ
ꯎꯝ ꯑꯗꯨꯒ ꯍꯧꯖꯤꯛꯀꯥꯟꯅꯤ ꯏꯟꯈꯠꯂꯛ ꯃꯤ ꯃꯌꯥꯝꯁꯤꯅꯅꯦ ꯊꯑꯣꯏ ꯎꯁꯤ ꯅꯠꯇꯕꯤꯗ ꯑꯁ ꯑꯍꯅ ꯆꯐꯨ ꯁꯥꯔꯝꯃꯦ ꯍꯥꯏ ꯑꯉꯥꯡꯒꯤ ꯃꯊꯤ ꯍꯧꯖꯤꯛ ꯔꯣꯀꯦꯠ ꯁꯥꯔꯤꯦꯅꯦ ꯍꯥꯏꯔꯛꯏꯗꯣ ꯇꯤꯡꯀꯦꯠ ꯂꯥꯏꯈꯦꯠꯂꯤꯅꯦꯕ ꯑꯗꯣ
ꯎꯝ ꯊꯥꯏꯅꯒꯤ ꯑꯍꯟꯁꯤꯡꯅ ꯃꯣꯏꯅ ꯃꯣꯏꯒꯤ ꯃꯣꯏ ꯈꯜꯁꯦ ꯑꯗꯨꯛꯀꯤ ꯃꯇꯤꯛ ꯋꯥꯡꯉꯦ ꯀꯃꯥꯏꯅ ꯀꯃꯥꯏꯅ ꯇꯧꯒꯦ ꯀꯥꯟꯗ ꯑꯩꯈꯣꯏ ꯃꯇꯝꯗꯨꯗꯤ ꯃꯣꯏ ꯄꯨꯡ ꯄꯨꯡ ꯑꯩꯈꯣꯏ ꯍꯧꯖꯤꯛ ꯘꯔꯤ ꯁꯤꯔꯤꯕ ꯈꯣꯠꯂꯤꯕ ꯑꯗꯒꯤ ꯐꯣꯟꯗ ꯄꯨꯡ ꯍꯥꯞ ꯑꯗꯨꯒ ꯁꯨꯃꯥꯏꯅ ꯃꯇꯝꯗꯣ ꯊꯣꯛꯄꯣꯟꯗꯦꯗꯅꯀꯣ ꯑꯗꯨꯒꯤ ꯎꯣꯏ ꯗꯤ ꯆꯨꯔꯤ ꯇꯥꯐꯝꯗ ꯌꯦꯡꯉꯒ ꯄꯨꯡ ꯕꯥꯔꯣ ꯇꯥꯔꯦ ꯑꯃ ꯇꯥꯔꯦ ꯅꯠꯇ꯭ꯔꯒ ꯑꯅꯤ ꯇꯥꯔꯦ ꯍꯥꯏꯁꯦ ꯑꯩꯈꯣꯏ ꯃꯉꯥ ꯂꯩꯔꯤꯉꯩ ꯃꯇꯝꯗꯅꯦ ꯑꯗꯨꯝ ꯃꯣꯏꯅ ꯄꯨꯡ ꯃꯣꯏꯅ ꯄꯨꯡ ꯍꯥꯏꯔꯛꯄꯁꯦ ꯎꯝ ꯄꯨꯡ ꯑꯗꯨꯛ ꯇꯥꯔꯕ ꯑꯝꯇ ꯌꯦꯡꯉꯣ ꯍꯥꯏꯕꯁꯦ ꯑꯗꯨꯝ ꯆꯞ ꯆꯥꯅꯅꯦꯕ ꯈꯪꯕ꯭ꯔꯥ ꯍꯣꯏ ꯃꯤꯅꯤꯠ ꯑꯃ ꯑꯅꯤ ꯃꯉꯥ ꯅꯠꯇ꯭ꯔ ꯇꯔꯥ ꯁꯣꯏꯅꯕꯗꯨꯅ ꯃꯈꯜ ꯑꯃ ꯑꯣꯏꯌꯦꯗꯅ ꯑꯗꯨꯒꯅꯦ ꯀꯩꯅꯣ ꯕꯥꯔꯣ ꯆꯄꯨ ꯑꯣꯏꯔꯦ ꯑꯗꯩ ꯄꯨꯡ ꯑꯃ ꯇꯥꯔꯦ ꯄꯨꯡ ꯑꯅꯤ ꯇꯥꯔꯦꯁꯦ ꯃꯣꯏꯗꯅꯦ ꯆꯨꯔꯤ ꯇꯥꯐꯝꯁꯤꯗ ꯌꯦꯡꯉ ꯌꯦꯡꯉ ꯈꯪꯉꯦꯕ ꯈꯪꯕ꯭ꯔꯥ ꯑꯗꯨꯅ ꯃꯣꯏꯁꯦ ꯑꯗꯨꯛꯀꯤ ꯃꯇꯤꯛ ꯍꯩ ꯍꯥꯏꯕ
ꯃꯥꯗꯤ ꯆꯨꯔꯤ ꯇꯥꯐꯝꯗꯒꯤꯅꯅꯦ ꯆꯔꯤ ꯆꯥꯐꯝꯗꯒꯤ ꯑꯩꯈꯣꯏ ꯃꯥꯡꯒꯣꯟ ꯀꯥꯈꯠꯂꯛꯄ ꯃꯉꯥꯟꯅꯤꯗ ꯈꯪꯗꯣꯏꯅꯦ ꯑꯗꯣ ꯑꯩꯈꯣꯏ ꯏꯁꯥꯒꯤ ꯆꯞ ꯌꯣꯗ ꯃꯣꯏ ꯕꯥꯔꯣ ꯌꯨꯡꯉꯦ ꯅꯨꯃꯤꯠ ꯌꯨꯡꯉꯦ ꯑꯗꯨꯗꯣ ꯈꯪꯗꯣꯏꯅꯦ ꯍꯥꯏꯕ ꯆꯨꯝꯃꯦ ꯑꯗꯨꯕꯨꯗꯤ
ꯑꯗꯨꯅꯤ ꯃꯣꯏ ꯌꯥꯝ ꯍꯪ ꯍꯪꯉꯦꯕ ꯃꯣꯏꯁꯦ ꯑꯗꯒꯤ ꯃꯣꯏꯗꯤ ꯀꯦꯂꯦꯟꯗꯔꯁꯦ ꯌꯦꯡꯕ ꯍꯩꯄꯣꯟꯗꯦ ꯑꯗꯨꯅ ꯅꯣꯡꯃ ꯄꯥꯟꯕ ꯑꯗꯒꯤ ꯊꯥꯁꯤ ꯄꯨꯔꯅꯤꯃꯥ ꯀꯥꯏꯁꯦ ꯃꯣꯏꯗꯤꯅꯦ ꯌꯥꯝ ꯊꯤꯅ ꯈꯪꯉꯤꯕ ꯑꯩꯈꯣꯏꯗꯤ ꯍꯧꯖꯤꯛ ꯀꯦꯂꯦꯟꯗꯔ ꯐꯥꯛꯇꯣꯛꯑꯒ ꯌꯦꯡꯗ꯭ꯔꯒꯗꯤ ꯍꯌꯦꯡ ꯀꯩ ꯇꯥꯏ ꯑꯗꯩ ꯍꯪꯆꯤꯠꯅ ꯀꯔꯤ ꯄꯥꯜꯂꯤ ꯀꯥꯏꯁꯦ ꯈꯪ ꯄꯣꯟꯇꯦꯗꯅꯀꯣ ꯑꯗꯨ ꯃꯣꯏꯗꯤ ꯌꯥꯝ ꯊꯤꯅ ꯈꯪꯉꯦꯕ ꯑꯩꯈꯣꯏ ꯃꯃꯥꯅ ꯑꯩꯈꯣꯏꯅꯅꯦ ꯀꯦꯂꯦꯟꯗꯔ ꯌꯦꯡꯗꯕꯤꯗ ꯃꯥꯅꯅꯦ ꯅꯣꯡ ꯄꯥꯟꯕꯝꯕꯗꯣ ꯍꯪꯆꯤꯠ ꯃꯁꯦꯝ ꯑꯣꯏꯔꯦ ꯑꯗꯨꯗꯨꯅ ꯏꯤꯡꯒꯣꯜꯗꯒꯤ ꯃꯅꯥ ꯃꯁꯤꯡ ꯀꯩꯅꯣ ꯂꯥꯏꯊꯧꯗ ꯀꯠꯅꯅꯕꯒꯤ ꯃꯥꯗꯤ ꯑꯗꯨꯝ ꯍꯥꯟꯅ ꯍꯦꯛꯆꯟꯗꯅ ꯈꯣꯠꯆꯟꯗꯅꯀꯣ ꯑꯗꯨꯝ ꯑꯍꯥꯟꯕ ꯑꯍꯥꯟꯕ ꯄꯥꯜꯂꯛꯄ ꯄꯣꯠꯁꯦ ꯑꯩꯈꯣꯏ ꯁꯨꯡꯆꯥ ꯆꯥꯗꯦꯕ ꯂꯥꯏꯔꯤꯛ ꯀꯠꯇ꯭ꯔꯤꯕꯨ ꯈꯪꯕ꯭ꯔꯥ ꯑꯗꯨ ꯃꯥꯗꯤ ꯍꯥꯟꯅ ꯍꯦꯛꯆꯠ ꯍꯦꯛꯆꯜꯂ ꯊꯝꯈꯤꯗꯣꯏꯅꯦ ꯑꯗꯨꯗꯨꯒꯅꯦ ꯅꯣꯡ ꯄꯥꯟꯕꯝꯕ ꯅꯨꯃꯤꯠꯁꯤꯗ ꯃꯥꯅ ꯂꯣꯏ ꯄꯨꯜꯂꯞ ꯄꯨꯊꯣꯛꯑꯒ ꯑꯃꯨꯛ ꯀꯠꯇꯣꯏꯅꯦꯕ ꯂꯥꯏꯒꯤ ꯇꯤꯟꯒꯤ ꯇꯧꯕꯁꯦ ꯃꯥꯗꯤ ꯌꯥꯝꯅ ꯊꯋꯥꯏꯁꯨ ꯌꯥꯎꯖꯩꯑꯕ ꯈꯪꯕ꯭ꯔꯥ
ꯇꯧꯕꯅꯦ ꯑꯗꯨꯝ ꯅꯃꯁ ꯈꯪꯗꯕ ꯅꯨꯃꯤꯠ ꯃꯣꯏꯅ ꯈꯪꯕꯕꯨ ꯃꯣꯏꯒꯤꯗꯤ ꯈꯨꯊꯦꯛꯇ ꯄꯥꯗꯣꯏꯅꯦ ꯈꯨꯊꯦꯛ ꯅꯠꯇ꯭ꯔꯒꯁꯨ ꯑꯩꯈꯣꯏ ꯈꯨꯠꯀꯤꯅꯦ ꯈꯨꯗꯨꯝ ꯆꯥꯁꯤꯜꯂꯀꯥꯟ ꯊꯥꯛꯇ ꯎꯠ ꯑꯇꯣꯛ ꯂꯩꯕꯗꯨꯁꯨ ꯈꯪꯕꯅꯦ ꯑꯗꯨꯒ ꯄ꯭ꯔꯃꯥꯜꯂꯕꯨ ꯊꯥꯏꯅꯒꯤ ꯏꯃꯥ ꯏꯕꯦꯜꯅ ꯂꯥꯏꯔꯤꯛ ꯁꯨꯡꯍꯩ ꯍꯩꯛꯇ ꯃꯣꯏꯅ ꯃꯅꯥ ꯃꯁꯤꯡ ꯌꯣꯟꯕ ꯏꯃꯥ ꯏꯕꯦꯜꯅ ꯌꯥꯝ ꯂꯥꯏꯅ ꯄꯩꯁꯥ ꯃꯁꯤꯡ ꯄꯥꯏ
ꯁꯃꯃꯦ ꯃꯣꯏꯒꯤ ꯃꯣꯏꯒꯤꯁꯨ ꯇꯣꯉꯥꯟꯕ ꯃꯣꯏꯗ ꯀꯣꯛ ꯑꯃ ꯂꯩꯖꯔꯤꯅꯤꯗꯅ ꯑꯗꯨꯗ ꯅ ꯃꯣꯏꯒꯤ ꯈꯪꯅꯅꯕꯒꯤ ꯀꯩꯅꯣꯝꯃ ꯃꯣꯏ ꯎꯄꯥꯏ ꯑꯃ ꯃꯣꯏꯁꯨ ꯄꯨꯊꯣꯛꯑ ꯇꯧꯔꯤꯅꯦꯕ
ꯎ ꯑ ꯈꯪꯗꯦꯗ ꯍꯧꯖꯤꯛꯁꯦ ꯀꯩꯅꯣ ꯇꯧꯕ ꯃꯥꯜꯂꯦ ꯍꯧꯖꯤꯛ ꯍꯧꯖꯤꯛꯀꯤ ꯑꯣꯏꯅ ꯀꯨꯝꯍꯩꯁꯦ ꯂꯤꯂꯥꯀꯨꯝꯕꯗꯤ ꯃꯌꯥꯝ ꯑꯗꯨꯝ ꯂꯩꯀꯥꯏ ꯂꯩꯀꯥꯏ ꯑꯇꯣꯞꯄ ꯈꯨꯡꯒꯪ ꯂꯩꯀꯥꯏ ꯑꯩꯈꯣꯏ ꯏꯝꯐꯥꯜ ꯁꯣꯍꯣꯔ ꯈꯪꯗꯒꯩ ꯑꯗꯨꯝ ꯎꯠꯄ ꯃꯥꯜꯂꯦ ꯑꯗꯨꯒ ꯏꯁꯩꯒꯨꯝꯕꯗꯤ ꯑꯃꯨꯛ ꯍꯧꯖꯤꯛꯁꯦ ꯃꯇꯝ ꯈꯔ ꯂꯦꯞꯄꯤ ꯃꯥꯜꯂꯦ ꯏꯁꯩ ꯃꯈꯣꯜ ꯑꯃꯨꯛ ꯇꯥꯗ꯭ꯔꯦꯀꯣ ꯍꯧꯖꯤꯛꯁꯦ
ꯇꯥꯗ꯭ꯔꯦ ꯏꯁꯩ ꯑꯃꯨꯛ ꯇꯥꯗ꯭ꯔꯦ ꯍꯧꯖꯤꯛꯁꯦ ꯂꯤꯂꯥꯅ ꯑꯌꯥꯝꯕ ꯂꯤꯂꯥ ꯇꯧꯔꯤ ꯂꯤꯂꯥ ꯇꯧꯔꯤ ꯍꯥꯏꯕ ꯉꯇ ꯑꯣꯏꯅ ꯇꯧꯏ ꯑꯔꯥꯞꯄꯁꯨ ꯑꯅꯛꯞꯄꯁꯨ
ꯃꯥꯅꯤ ꯏꯁꯩꯗꯤ ꯃꯌꯥꯝ ꯇꯧꯔꯝꯃꯦ ꯑꯗꯨꯏꯁꯨ ꯑꯗꯣ ꯑꯩꯒꯤ ꯃꯣꯠꯇꯗꯤ ꯃꯤ ꯃꯤ ꯋꯥꯈꯜꯂꯣꯟꯅꯤꯀꯣ ꯑꯩꯗꯤ ꯏꯁꯩꯁꯦ ꯀꯌꯥ ꯄꯥꯝꯖ ꯑꯩꯅ ꯍꯦꯟꯅ ꯄꯥꯝꯖꯕꯗꯤ ꯀꯩꯅꯣ ꯍꯣꯏ ꯂꯤꯂꯥꯒ ꯁꯤꯅꯦꯃꯥ ꯁꯤ ꯑꯅꯤꯁꯦ ꯄꯥꯝꯃꯦ ꯑꯗꯨꯒ ꯀꯩꯅꯣꯗꯤ ꯄꯥꯝꯗ꯭ꯔꯦ ꯏꯁꯩꯗꯤ ꯁꯨꯝ ꯐꯣꯟꯗ ꯇꯥꯕ ꯄꯕꯔ ꯇꯤꯕꯤꯤꯗ ꯌꯦꯡꯕ ꯍꯥꯏꯔ ꯈꯪꯗꯦ ꯀꯩ ꯂꯥꯏꯕ ꯑꯣꯏꯅ ꯌꯦꯡꯕꯗ ꯀꯩꯁꯨ ꯌꯦꯡꯅꯤꯡꯕ ꯄꯣꯛꯇꯦ
ꯆꯞ ꯃꯥꯟꯅꯩ ꯑꯩꯁꯨꯅꯦ ꯏꯁꯩꯁꯦ ꯑꯩ ꯁꯨꯡꯛꯇ ꯇꯥꯅꯤꯡꯕ ꯐꯥꯎꯗꯤ ꯂꯥꯏꯞꯇ ꯌꯦꯡꯕꯗꯣ ꯑꯗꯨ ꯑꯩꯈꯣꯏ ꯐꯣꯟꯗ ꯑꯗꯨꯝ ꯇꯥꯔꯒꯁꯨ ꯑꯗꯨꯝ ꯂꯩ ꯑꯗꯨꯒ ꯀꯩꯒꯨꯝꯕ ꯏꯁꯩ ꯏꯁꯩꯒꯨꯝꯕ ꯑꯃ ꯁꯤꯜꯂꯒ ꯂꯝꯄꯥꯛꯇ ꯌꯦꯡꯕꯗꯣ ꯑꯗꯨꯁꯨ ꯆꯞ ꯆꯞ ꯃꯥꯟꯅꯕ ꯏꯁꯩ ꯉꯥꯛꯇ ꯑꯗꯨꯝ ꯑꯌꯥꯝꯕ ꯁꯛꯏꯗꯅꯀꯣ ꯑꯗꯨꯅꯁꯨ ꯑꯌꯥꯝꯕ ꯑꯣꯏꯕ꯭ꯔꯥ ꯈꯪꯗꯦꯕ ꯑꯩꯁꯨ ꯏꯁꯩꯗꯤꯅꯦ ꯊꯋꯥꯏ ꯁꯨꯡꯂꯎ ꯌꯥꯎꯗꯦꯕ ꯑꯩꯅ ꯂꯥꯛ ꯌꯦꯡꯖꯒꯦꯕ
ꯃꯥꯅꯦ ꯂꯤꯂꯥꯒꯤ ꯑꯁ ꯂꯤꯂꯥ ꯍꯥꯏꯔꯒ ꯀꯩꯅꯣꯗꯤ ꯇꯜꯂꯦ ꯑꯗꯨꯒ ꯍꯣꯏ ꯑꯩꯈꯣꯏꯒꯤ ꯃꯅꯤꯄꯨꯔꯤꯒꯤ ꯃꯅꯤꯄꯨꯔꯤꯒꯤ ꯑꯩꯈꯣꯏꯒꯤ ꯑꯔꯤꯕ ꯈꯝꯕ ꯊꯣꯏꯕꯤꯒꯤ ꯃꯇꯝ ꯅꯠꯇ꯭ꯔꯒꯅ ꯑꯩꯈꯣꯏꯒꯤ ꯅꯤꯡꯊꯧꯒꯤ ꯁꯤꯒꯨꯝꯕ ꯁꯥꯔꯛꯄꯗꯗꯤ ꯀꯩꯅꯣꯅꯦ ꯄꯩ ꯀꯣꯗ꯭ꯔ ꯃꯥꯒ ꯁꯔꯥ ꯃꯅꯦ ꯄꯩ ꯑꯗꯨꯒ ꯏꯆꯝ ꯆꯝꯅ ꯍꯧꯖꯤꯛꯀꯤ ꯆꯠꯅꯔꯤꯕ ꯖꯦꯅꯦꯔꯦꯁꯟꯒꯤ ꯍꯥꯏꯔꯒꯗꯤ ꯁꯨꯃꯥꯡ ꯂꯤꯂꯥꯅ ꯎꯠꯂꯤꯕꯁꯤꯅꯕꯨꯗꯤ ꯐꯖꯩꯑꯕꯀꯣ ꯑꯗꯨꯒ ꯅꯤꯡꯊꯧꯔꯣꯟꯒꯤ ꯃꯇꯝꯒꯤ ꯋꯥꯔꯤ ꯌꯦꯡꯒꯦ ꯍꯥꯏꯅ ꯗ꯭ꯔꯃꯥ ꯑꯣꯏꯅ ꯁꯥꯟꯅꯔꯛꯄ ꯃꯇꯝ ꯌꯦꯡꯕꯗꯨꯅ ꯈꯔ ꯄꯛꯑꯦ
ꯎꯝ ꯊꯥꯏꯅꯗꯤꯅꯦ ꯁꯔꯃ ꯑꯩꯈꯣꯏꯅ ꯑꯉꯥꯡ ꯑꯣꯏꯔꯤꯉꯩꯗꯗꯤꯅꯦ ꯂꯤꯂꯥꯁꯦ ꯁꯨꯃꯥꯡꯗ ꯑꯣꯏꯅ ꯇꯧꯔꯝꯃꯦꯕꯀꯣ ꯃꯇꯝꯗꯨꯗꯗꯤ ꯏꯁꯇꯦꯖꯀ ꯑꯝꯇ ꯁꯥꯗꯦ ꯑꯗꯨꯃꯥꯏꯅ ꯇꯧꯔꯝꯃꯦꯕ ꯑꯗꯨꯒ ꯑꯩꯈꯣꯏꯅ ꯑꯩꯈꯣꯏꯅ ꯑꯩꯈꯣꯏꯅ ꯌꯥꯝ ꯄꯤꯛꯏꯉꯩꯗ ꯑꯩꯈꯣꯏꯅ ꯈꯪꯉꯛꯄ ꯍꯥꯏꯔꯒꯗꯤ ꯃꯣꯏꯁꯦ ꯑꯩꯈꯣꯏꯒꯤ ꯍꯧꯖꯤꯛꯅ ꯑꯩꯈꯣꯏꯒꯤ ꯁꯨꯃꯥꯡ ꯂꯤꯂꯥꯁꯦ ꯑꯗꯨꯝ ꯏꯁꯩꯁꯦ ꯂꯣꯏ ꯌꯥꯎꯗ꯭ꯔꯥ ꯃꯇꯝꯗꯨꯗꯗꯤ ꯏꯁꯩꯁꯦ ꯌꯥꯎꯗꯦꯕ ꯑꯃꯨꯛ ꯃꯣꯏꯒꯤꯅ ꯑꯩꯈꯣꯏꯒꯤ ꯋꯥ ꯋꯥ ꯉꯥꯡꯅꯕꯗꯣ ꯑꯗꯨ ꯉꯥꯛꯇ ꯑꯣꯏ ꯍꯥꯏꯕ ꯏꯁꯩꯒꯤ ꯀꯩꯅꯣꯁꯤꯗ ꯏꯁꯩꯒꯤ ꯁꯔꯨꯛꯁꯤꯃ ꯌꯥꯎꯗꯦꯕ ꯍꯧꯖꯤꯛꯅ ꯑꯃꯨꯛ ꯏꯁꯩ ꯂꯤꯂꯥ ꯑꯃꯨꯛ ꯑꯣꯏꯔꯦꯗꯅ
ꯑꯁꯥꯝꯖꯤꯛꯀꯤ ꯊꯥꯏꯅꯒ ꯈꯦꯠꯅꯕꯅꯕꯕꯥꯕꯨ ꯑꯣ ꯀꯩꯅꯣ ꯇꯧꯔꯦ ꯀꯩꯅꯣ ꯍꯧꯖꯤꯛꯇꯤ ꯑꯩꯈꯣꯏꯒꯤ ꯂꯤꯂꯥꯗ ꯏꯁꯩ ꯌꯧꯔꯛꯄꯁꯦ ꯗꯥꯏꯔꯦꯛ ꯐꯤꯂꯝꯒꯤ ꯇꯥꯏꯞꯇ ꯑꯗꯨꯝ ꯃꯣꯏꯒꯤ ꯁꯨꯝ ꯑꯦꯛꯇꯤꯡ ꯇꯧꯕ ꯑꯣꯏꯔꯒꯁꯨ ꯏꯁꯩ ꯁꯛꯂꯛꯄ ꯑꯣꯏꯔꯁꯨ ꯄꯨꯔꯥ ꯐꯤꯂꯝꯒꯤ ꯇꯥꯏꯞꯇ ꯑꯩꯈꯣꯏ ꯃ꯭ꯌꯨꯖꯤꯛꯀ ꯑꯗꯨ ꯄꯥꯜꯂꯒ ꯐꯖꯅ ꯑꯗꯨꯝ ꯇꯧꯕ ꯌꯥꯎꯔꯦ ꯀꯩꯅꯣ
ꯃꯥꯥꯅꯦ ꯃꯇꯝ ꯃꯇꯝꯒꯤ ꯑꯍꯣꯡꯕ ꯅꯥꯏꯔꯛꯄꯅꯤꯅ ꯑꯗꯨꯝ ꯍꯣꯡꯂꯛꯏꯅꯤ ꯆꯥꯎꯈꯠꯂꯛꯄꯒꯤ ꯃꯇꯨꯡꯏꯟꯅ ꯃꯣꯏꯒꯤ ꯃ꯭ꯌꯨꯖꯤꯛꯇꯒꯤ ꯀꯩꯗꯒꯤ ꯃꯌꯥꯝꯁꯦ ꯊꯤꯟꯕ ꯂꯥꯡ ꯊꯤꯟꯕ ꯈꯣꯠꯂꯤꯕ ꯃꯌꯥꯝꯗꯨꯁꯨ ꯑꯗꯨꯝ ꯃꯈꯜ ꯃꯊꯦꯜ ꯃꯌꯥꯝ ꯑꯃ ꯁꯨꯝ ꯊꯣꯛꯂꯛꯑꯕꯅꯤꯅ ꯍꯦꯟꯅ ꯐꯖꯅꯕꯒꯤ ꯃꯒꯨꯟ ꯑꯃꯁꯨ ꯑꯣꯏꯔꯦꯗꯅ
ꯎꯝ ꯉꯁꯥꯏ ꯀꯩꯅꯣ ꯇꯧꯕ ꯅꯨꯡꯗꯥꯡ ꯋꯥꯏꯔꯝ ꯈꯔ ꯁꯥꯖꯦꯜ ꯈ ꯇꯧꯕ꯭ꯔꯥ
ꯑꯩ ꯉꯁꯤꯗꯤ ꯁꯥꯖꯦꯟ ꯑ ꯑꯃꯇ ꯇꯧꯕ ꯅꯪꯗ꯭ꯔꯦ ꯉꯁꯤꯗꯤ ꯊꯕꯛꯇꯣ ꯃꯊꯪ ꯃꯊꯪ ꯃꯊꯪ ꯑꯗꯨꯝ ꯇꯧ ꯂꯩꯔꯕ ꯑꯗꯨꯒꯤ ꯁꯥꯖꯦꯜꯗ ꯍꯌꯦꯡꯕꯨꯗꯤ ꯇꯧꯅꯤ ꯅꯣꯡ ꯐꯥꯗꯣꯛ ꯂꯦꯞꯄꯕꯨꯗꯤ ꯀꯩꯁꯨꯕꯨꯗꯤ ꯀꯥꯏꯗꯦꯗ ꯍꯨꯃꯥꯡꯗꯣ ꯀꯥ ꯑꯃ ꯍꯦꯟꯅ ꯂꯧꯊꯣꯛꯑꯁꯨ ꯀꯩꯁꯨ ꯐꯕ ꯅꯠꯇꯦꯅ
ꯍꯣꯏꯗ ꯑꯗꯨ ꯂꯤꯁꯤꯡ ꯅꯨꯡꯒꯤ ꯇꯔꯥ ꯅꯣꯡ ꯐꯥꯗꯣꯛ ꯊꯣꯛꯆꯤꯜꯂꯒ ꯍꯣꯏ ꯑꯗꯣ ꯊꯕꯛꯁꯤ ꯂꯥꯛꯑꯀꯗ ꯅꯣꯡ ꯐꯥꯗꯣꯛ ꯇꯧꯗ ꯀꯥꯏꯗꯦꯗ ꯅꯨꯡꯇꯤꯒꯤ ꯑꯗꯨꯝ ꯈꯒ ꯄꯨꯡꯈꯥꯏ ꯑꯃ ꯅꯠꯇ꯭ꯔꯒ ꯃꯤꯅꯤꯠ ꯇꯔꯥ ꯀꯨꯟ ꯇꯧꯔ ꯂꯧꯊꯣꯛꯄꯗꯤ ꯐꯩ
ꯐꯩ ꯑꯗꯨꯕꯨꯗꯤ ꯎꯝ
ꯎ ꯑꯩꯁꯨ ꯍꯌꯦꯡꯁꯦ ꯉꯟꯇꯥ ꯍꯧꯒꯠꯂꯒ ꯊꯕꯛꯁꯦ ꯃꯊꯪ ꯃꯊꯪ ꯃꯊꯪ ꯌꯥꯝ ꯌꯥꯝꯃꯦ ꯑꯗꯨꯒ
ꯑ
ꯀ꯭ꯂꯥꯁ ꯌꯥꯎꯕꯁꯨ ꯆꯠ ꯆꯠꯇꯣꯏꯕ ꯆꯥꯛꯁꯨ ꯊꯣꯡꯉꯝꯗꯣꯏꯕ ꯑꯗꯨꯒ ꯍꯜꯂꯛꯑꯒ ꯑꯃꯨꯛ ꯑꯣꯖꯥ ꯈꯔ ꯎꯅꯕꯁꯨ ꯑꯃꯨꯛ ꯆꯠꯇꯣꯏꯕ ꯑꯗꯨ ꯅꯨꯃꯤꯗꯥꯡꯗ ꯑꯃꯨꯛ ꯔꯤꯍꯔꯁꯦꯜ ꯑꯃꯨꯛ ꯇꯧꯗꯣꯏꯕ
ꯀꯣꯟꯕ ꯂꯩꯕꯁꯤꯁꯨꯅꯦ ꯊꯕꯛ ꯆꯤꯟꯕꯒꯤ ꯆꯥꯡꯁꯤ ꯌꯥꯝꯅ ꯍꯦꯟꯒꯠꯄꯅꯦꯕ
ꯅꯪ ꯑꯗꯨꯝ ꯀꯣꯂꯦꯖ ꯀꯥꯅꯕ ꯑꯃꯨꯛ ꯍꯣꯠꯅꯅꯤ ꯑꯗꯒꯤ ꯃꯣꯏ ꯑꯅꯤꯒꯤ ꯁꯦꯕꯥ ꯇꯧꯅꯕ ꯍꯥꯏꯕꯗꯤ ꯅꯣꯏ ꯏꯃꯥꯒ ꯅꯣꯏ ꯕꯕꯥꯒꯤ ꯁꯦꯕꯥ ꯇꯧꯅꯕ ꯍꯣꯠꯅꯅꯤ ꯑꯗꯒꯤ ꯋꯥꯗꯤ ꯆꯥꯛ ꯊꯣꯡꯕ ꯍꯥꯏꯕ ꯑꯗꯨꯝ ꯃꯇꯝꯗꯤ ꯑꯗꯨꯝ ꯂꯧꯗ ꯌꯥꯗꯦꯗꯅꯀꯣ ꯑꯗꯨꯗꯨꯅ ꯐꯔꯛ ꯌꯥꯝ ꯇꯥꯕ ꯄꯣꯠꯅꯤꯗ
ꯑꯁ ꯃꯥꯅꯦ ꯑꯗꯩ ꯑꯍꯟꯗ ꯑꯣꯏ ꯁꯜꯂꯛꯑꯕꯅꯤꯅ ꯆꯥꯛꯇꯣ ꯑꯩꯈꯣꯏ ꯅꯣꯔꯃꯦꯜ ꯑꯃ ꯆꯨꯝꯅꯗꯒꯤ ꯏꯆꯝ ꯆꯝꯅ ꯆꯥꯛ ꯏꯜꯂꯒ ꯆꯥꯕꯕꯨꯗꯤ ꯐꯥꯕ ꯑꯁ ꯌꯥꯝ ꯀꯨꯏꯅ ꯑꯉꯥꯡ ꯃꯆꯥ ꯑꯃ ꯏꯟꯕꯗꯧꯅ ꯆꯥꯛꯁꯦ ꯌꯥꯝ ꯀꯨꯏꯅ ꯈꯣ ꯗꯤ ꯄꯨꯡ ꯑꯃꯒ ꯍꯦꯜꯂꯦ ꯍꯥꯏꯕ ꯆꯥꯛ ꯆꯥꯕꯗ ꯌꯥꯝ ꯀꯨꯏ ꯖꯥꯠꯅꯤ
ꯑꯉꯥꯡ ꯑꯣꯜꯂꯛꯑꯕꯅꯤꯅ ꯍꯥꯏꯔꯤꯗꯣ
ꯎꯝ
ꯄꯨꯟꯁꯤ ꯒꯥꯏꯖꯦ ꯈꯜꯂꯨꯔꯕꯨꯗꯤ ꯌꯥꯝ ꯅꯨꯡꯁꯤ ꯀ ꯕ ꯖꯥꯠꯅꯤꯗ ꯑꯩꯈꯣꯏꯁꯦ ꯑꯉꯥꯡ ꯑꯣꯏꯅ ꯂꯥꯛꯑꯦ ꯑꯗꯨꯝ ꯐꯤ ꯊꯣꯡꯗꯅ ꯂꯥꯛꯏꯅꯤ ꯑꯉꯥꯡ ꯑꯣꯏꯅ ꯑꯗꯣ ꯑꯃꯨꯛ ꯆꯠꯈꯤꯕꯗꯁꯨ ꯐꯤ ꯊꯣꯡꯗꯅ ꯆꯠꯈꯤꯗꯣꯏꯅꯤ ꯀꯥꯏꯅ ꯑꯩꯈꯣꯏꯒꯤ ꯃꯣꯏꯅ ꯁꯣꯔꯥꯠꯇ ꯀꯩꯗ ꯑꯗꯨꯝ ꯏꯁꯩ ꯃꯣꯏꯒꯤ ꯑꯩꯈꯣꯏꯒꯤ ꯃꯤꯇꯩꯒꯤ ꯑꯣꯏꯅ ꯐꯖꯅ ꯁꯛꯄꯗꯣ ꯑꯗꯨꯒꯨꯝꯕꯗꯗꯤꯅꯦ ꯃꯌꯦꯛ ꯁꯦꯡꯅ ꯑꯗꯨꯝ ꯈꯪꯉꯤ ꯃꯣꯏꯅ ꯋꯥꯔꯤ ꯋꯥꯔꯤ ꯑꯣꯏꯅ ꯃꯣꯏꯅ ꯏꯁꯩ ꯏꯁꯩ ꯁꯛ ꯁꯛꯇꯅ ꯂꯤꯕꯗꯣ ꯌꯥꯝ ꯅꯨꯡꯁꯤ ꯍꯥꯏꯕ ꯍꯦꯛ ꯑꯩꯈꯣꯏꯒꯤ ꯄꯨꯟꯁꯤꯁꯤꯅ ꯍꯦꯛ ꯍꯧꯔꯛꯄꯗꯒꯤꯅ ꯂꯣꯏꯔꯕ ꯐꯥꯎꯕꯒꯤ ꯋꯥꯔꯤꯁꯦ ꯃꯣꯏꯅ ꯏꯁꯩꯁꯦ ꯁꯛꯑ ꯁꯛꯑ ꯁꯛꯑꯒ ꯂꯤꯗꯣꯏꯅꯦꯕ ꯁꯣꯔꯥꯠꯁꯤꯗ
ꯃꯥꯅꯦ ꯃꯌꯦꯛꯇꯣ ꯇꯥꯁꯤꯜꯂꯨꯔꯗꯤ ꯃꯌꯦꯛꯇꯣ ꯇꯥꯁꯤꯜꯂꯨꯔꯗꯤ ꯅꯨꯡꯁꯤꯕꯅꯦ ꯑꯗꯣ ꯀꯩꯅꯣ ꯇꯧꯁꯦ ꯑ ꯇꯣꯟꯁꯨ ꯀꯩꯅꯣ ꯍꯧꯖꯤꯛ ꯐꯃꯨꯡ ꯆꯪꯉꯕꯣ ꯆꯪꯗ꯭ꯔꯤꯕ